ꯑꯣ ꯇꯥꯔꯦ- ꯇꯥꯔꯦ꯫
ꯍꯜꯂꯣ!
ꯇꯥꯕ꯭ꯔꯣ?
ꯇꯥꯏꯌꯦ - ꯇꯥꯏꯌꯦ ꯆꯦ꯫
ꯑꯣ ꯑꯁ ꯀꯃꯥꯏ - ꯀꯃꯥꯏꯅ ꯇꯧꯔꯤꯒꯦ ꯉꯁꯤ ꯅꯨꯃꯤꯠꯁꯤꯕꯣ?
ꯑ ꯉꯁꯤꯗꯤ ꯅꯣꯡꯖ ꯈꯔ ꯃꯪꯕꯅꯤꯅ ꯍꯥꯏꯗꯤ ꯁꯥꯕꯁꯨ ꯉꯁꯤꯗꯤ ꯈꯔ ꯐꯩꯌꯦ ꯑꯗꯨꯗꯨꯅ ꯁꯨꯝ ꯂꯩꯔꯝꯃꯤꯅꯦ ꯆꯥꯛ ꯇꯣꯛꯂꯛꯄꯒꯤ꯫
ꯑꯣ ꯀꯔꯤꯖꯥꯡꯗꯤ ꯆꯥꯔꯒꯦ?
ꯉꯁꯤꯗꯤ ꯏꯆꯦ ꯍꯋꯥꯏ ꯑꯁꯥꯡꯕꯤ ꯑꯩꯈꯣꯏ ꯌꯦꯟꯗꯦꯝꯒ ꯆꯝꯊꯣꯡ ꯑꯃ ꯊꯣꯡꯉꯦ ꯑꯗꯨꯗꯨꯒ ꯑꯩꯈꯣꯏ ꯍꯋꯥꯏ ꯃꯪꯒꯜꯗꯣ ꯐꯨꯠꯇꯣꯛꯑꯒ ꯑꯂꯨꯒ ꯕꯣꯔꯤꯒ ꯇꯧꯔꯒ ꯀꯥꯡꯒꯧ ꯉꯧꯕꯗꯣ ꯑꯗꯨꯗꯨꯃ ꯇꯧꯔꯦ ꯑꯗꯨꯗꯨꯒ ꯃꯣꯔꯣꯛ ꯑꯃ ꯃꯦꯠꯂꯒ ꯆꯥꯔꯦ꯫
ꯑꯁ ꯑꯗꯨꯗꯤ ꯆꯛꯇꯤ ꯆꯉꯝꯒꯅꯤ ꯗ
ꯆꯪꯉꯦ ꯏꯆꯦ ꯍꯥꯏꯗꯤ ꯆꯝꯊꯣꯡꯗꯨꯃ ꯆꯥꯔꯒ ꯑꯩꯈꯣꯏ ꯀꯥꯡꯒꯧꯗꯨꯅ ꯑꯩꯈꯣꯏ ꯉꯥꯔꯧꯒꯤ ꯇꯥꯏꯞꯇ ꯆꯥꯔꯒꯀꯣ
ꯑꯗꯣ ꯑ ꯍꯧꯖꯤꯛꯁꯦ ꯅꯣꯡꯗꯣ ꯍꯥꯡꯗ꯭ꯔꯦ ꯅꯨꯡꯁꯥꯁꯨ ꯃꯉꯥꯜ ꯂꯥꯛꯄꯒꯨꯝ ꯇꯧꯏ ꯑꯗꯣ ꯍꯩꯅꯧ ꯃꯦꯠꯂꯒ ꯆꯥꯁꯤꯔꯣ?
ꯌꯥꯏ- ꯌꯥꯏꯌꯦ ꯑꯩꯈꯣꯏꯒꯤꯁꯨ ꯀꯩꯅꯣ ꯍꯥꯏꯩꯅꯧꯄ ꯅꯨꯡꯁꯤꯗꯥꯛꯇꯣ ꯈꯔ ꯍꯧꯋꯦ ꯑꯗꯨꯗꯨꯒ ꯇꯧꯔꯒ ꯑꯗꯒꯤ ꯑꯩꯈꯣꯏꯒꯤ ꯃꯃꯥꯡꯒꯤ ꯏꯃꯥꯆꯧꯕꯤ ꯍꯣꯏꯗ ꯃꯣꯔꯣꯛ ꯇꯦꯛꯄꯁꯨ ꯄꯥꯜꯂꯤꯗꯅ ꯑꯗꯗꯨꯒ ꯍꯦꯛꯑꯒ ꯆꯥꯥꯁꯦ ꯌꯥꯏꯌꯦꯦ
ꯑꯗꯣ ꯍꯩꯅꯧ ꯃꯌꯦꯛꯄꯗꯣ ꯆꯤꯅꯤ ꯊꯥꯛꯁꯤꯔꯣ ꯅꯠꯇ꯭ꯔꯒ ꯆꯤꯅꯤ ꯊꯥꯛꯀꯨꯝꯁꯤꯔꯣ
ꯁꯦ ꯍꯥꯏꯗꯤ ꯍꯥꯏꯗꯤ ꯍꯩ ꯆꯥꯕꯁꯦ ꯆꯤꯅꯤ ꯊꯥꯛꯆꯟꯕꯁꯦ ꯑꯩꯈꯣꯏ ꯍꯩꯒꯤ ꯃꯍꯥꯎ ꯑꯃ ꯏꯃꯥꯡ ꯃꯥꯡꯕꯗꯧꯅ ꯑꯩ ꯁꯨꯝ ꯄꯥꯝꯖꯗꯦꯕ ꯑꯩꯒꯤ ꯑꯣꯏꯅ ꯑꯗꯨꯗ ꯑꯗꯨ ꯅ ꯍꯥꯏ ꯍꯥꯏꯗꯤ ꯊꯨꯝꯒ ꯃꯣꯔꯣꯛ ꯈꯛꯇꯪ ꯇꯧꯔꯒ ꯑꯣꯏꯅ ꯆꯥꯁꯦ
ꯑꯗꯨꯗꯤ ꯅꯨꯡꯁꯤ ꯍꯤꯗꯥꯛꯇꯣ ꯍꯥꯏꯗꯤ ꯃꯦꯠꯅ ꯆꯥꯗꯣꯏꯅꯤꯗꯅ
ꯑꯥ
ꯃꯦꯂ ꯆꯥꯕꯁꯦ ꯊꯨꯝꯅꯦ ꯃꯣꯔꯣꯛꯅꯦ ꯑꯗꯨꯒ ꯍꯩꯗꯨꯅꯦ ꯁꯤꯗꯥꯛꯒ ꯁꯃꯥꯏꯒ ꯆꯥꯗꯦ ꯍꯥꯏꯔꯣ ꯅꯠꯇ꯭ꯔꯒ ꯍꯥꯏꯗꯤ ꯊꯨꯝꯃꯣ ꯈꯈꯤꯇꯪ ꯅꯦꯠꯇꯕꯤꯗ ꯀꯛꯑ ꯀꯛꯑꯒ ꯃꯁꯨꯡ ꯑꯁꯨꯝ ꯀꯛꯑꯒ ꯇꯥꯕꯗꯣ ꯆꯥꯗꯦ ꯍꯥꯏꯔꯣ ꯀꯃꯥꯏꯅ ꯆꯥꯖ ꯍꯥꯏꯅꯣ
ꯏꯆꯦ ꯀꯩꯅꯣ ꯃꯦꯠꯂꯒ ꯑꯣꯏꯅ ꯆꯥꯁꯦ ꯍꯥꯏꯗꯤ ꯑꯩꯈꯣꯏ ꯀꯛꯑ ꯀꯛꯑ ꯍꯥꯏꯕꯗꯤ ꯃꯨꯡ ꯃꯁꯨꯡ ꯆꯥꯕꯁꯦ ꯑꯩꯈꯣꯏ ꯑꯩꯁꯦ ꯌꯥꯁꯦ ꯌꯥꯝ ꯀꯨꯝꯒꯜꯂꯦꯕ ꯑꯗꯨꯗꯨꯅ ꯍꯥꯏꯗꯤ ꯃꯦꯠꯂꯒ ꯗꯤ ꯈꯤꯇꯪ ꯋꯥꯐꯣꯟ ꯇꯥꯔꯒ ꯆꯥꯕꯗꯨꯣ ꯅꯨꯡꯉꯥꯏ ꯑꯗꯨꯗꯨꯅ ꯑꯗꯨꯥꯏꯅ ꯃꯦꯠꯂꯒ ꯑꯣꯏꯅ ꯆꯥꯔꯁꯦ
ꯑꯗꯣ ꯃꯥꯒꯤ ꯁꯤꯡꯆꯤꯠꯇꯣ ꯂꯩꯕ꯭ꯔꯣ ꯅꯠꯇ꯭ꯔꯒ ꯌꯡꯈꯣꯠ ꯅ ꯑꯣꯏꯅ ꯈꯣꯠꯁꯦ ꯍꯥꯏꯕ꯭ꯔꯣ
ꯁꯤꯡꯁꯤꯠꯇꯣ ꯑꯃꯕꯨꯗꯤ ꯂꯩꯌꯦ ꯑꯗꯣ ꯈꯔꯗꯤ ꯄꯤꯛꯑꯦꯕꯀꯣ ꯑꯗꯣ ꯑꯩꯈꯣꯏ ꯁꯤ ꯊꯪꯅꯕꯒꯤ ꯑꯩꯈꯣꯏ ꯏꯗꯣꯝꯆꯥꯒꯤ ꯑꯆꯧꯕ ꯑꯃ ꯂꯩꯌꯦꯕ ꯁꯤꯠꯄ ꯅꯨꯡꯉꯥꯏꯕꯗꯣ ꯑꯗꯨꯗꯣ ꯋꯥꯏꯔꯛꯑꯁꯨ ꯌꯥꯏ ꯑꯗꯨꯒ ꯑꯩꯈꯣꯏ ꯌꯣꯟꯈꯣꯠꯅ ꯈꯣꯠꯄꯗꯣ ꯑꯩꯗꯤ ꯑꯃꯨꯛꯇꯁꯨ ꯍꯥꯏꯗꯤ ꯁꯨꯝ ꯇꯧꯁꯨ ꯇꯧꯗ꯭ꯔꯤꯕꯔꯤꯕꯀꯣ ꯑꯗꯨꯗꯨꯅ ꯑꯝꯇꯥ ꯇꯧꯗꯕ ꯍꯥꯏꯗꯤ ꯑꯗꯨꯁꯨ ꯑꯗꯨꯝ ꯌꯦꯡꯗꯤ ꯌꯦꯡꯅꯤꯡꯉꯦ
ꯑꯗꯣ ꯌꯣꯡꯈꯣꯠ ꯌꯣꯡꯈꯨꯠꯅ ꯈꯦꯠꯄꯗꯨꯕꯨꯗꯤꯅꯦ ꯁꯤꯡꯁꯤꯠꯅ ꯈꯦꯠꯄꯗꯨꯅ ꯍꯦꯟꯅꯗꯤ ꯃꯣꯣꯟ ꯃꯣꯟ ꯂꯥꯎꯕꯅꯦꯕ ꯑꯗꯣ ꯌꯣꯡꯈꯣꯠꯅ ꯈꯣꯠ ꯆꯠꯄꯁꯤꯗꯤ ꯑꯩꯈꯣꯏ ꯆꯥꯡ ꯃꯥꯟꯅꯕ ꯉꯝꯗꯕꯅꯤ ꯈꯔ ꯑꯃꯅ ꯑꯃꯨꯛ ꯆꯥꯎꯅ ꯂꯥꯛꯄꯅꯤ ꯈꯔ ꯑꯃꯅ ꯑꯃꯨꯛ ꯄꯤꯛꯅ ꯂꯥꯛꯄꯅꯤ ꯆꯥꯡ ꯄꯨꯕ ꯉꯝꯗꯕꯅꯦꯕ ꯑꯗꯣ ꯑꯩꯅ ꯈꯟꯕꯗ ꯁꯤꯡꯁꯤꯅ ꯑꯗꯨꯝ ꯇꯧꯔꯁꯦ
ꯍꯣꯏ ꯌꯥꯏꯌꯦ ꯍꯥꯏꯗꯤ ꯑꯩꯈꯣꯏ ꯑꯗꯣꯝꯆꯥ ꯍꯣꯏꯒꯤ ꯁꯤꯡꯆꯠꯇꯣ ꯍꯟꯁꯨ ꯍꯜꯂꯤꯕ ꯑꯗꯨꯗꯨꯅ ꯑꯩꯈꯣꯏꯒꯤ ꯁꯤꯠꯄꯗ ꯌꯥꯝ ꯅꯨꯡꯉꯥꯏꯕꯗꯨꯣ ꯑꯣꯏꯔꯤꯕꯅꯦꯕ
ꯎꯝ ꯑꯗꯣ ꯎꯝ ꯍꯩꯅꯧ ꯇꯣ ꯍꯩꯅꯧꯗꯣ ꯀꯔꯝꯕ ꯀꯔꯝꯕ ꯍꯩꯅꯧ ꯍꯥꯏꯗꯤ ꯅꯣꯏꯒꯤꯗꯣ ꯑꯣꯏꯅ ꯆꯥꯁꯦ ꯍꯥꯏꯔ ꯅꯠꯇ꯭ꯔꯥ ꯀꯃꯥꯏꯅ ꯇꯧꯁꯤꯒꯦ ꯅꯣꯏꯒꯤꯗꯣ ꯑꯩꯈꯣꯏꯒꯤ ꯑꯍꯟꯁꯤꯡꯅ ꯍꯥꯏꯅꯕ ꯍꯩꯖꯥꯎꯒ ꯍꯥꯏꯅꯕꯗꯣ
ꯑ ꯄꯥ ꯂꯩꯁꯦ ꯍꯥꯏꯗꯤ ꯁ ꯑꯩꯈꯣꯏꯒꯤꯁꯦ ꯍꯩꯅꯧꯁꯦ ꯄꯥꯝꯕꯤꯁꯦ ꯑꯗꯨꯝ ꯃꯔꯤ ꯃꯉꯥ ꯑꯗꯨꯝ ꯄꯥꯜꯂꯦꯕꯀꯣ ꯑꯗꯣ ꯑꯗꯨꯝ ꯈꯔ ꯈꯔ ꯃꯥꯟꯅꯕꯁꯨ ꯌꯥꯎꯋꯦ ꯑꯗꯨꯒ ꯑꯩꯈꯣꯏꯒꯤ ꯆꯥꯎꯗꯤ ꯆꯥꯎꯔꯒ ꯑꯩꯈꯣꯏꯒꯤ ꯃꯨꯜꯂꯒ ꯆꯥꯕꯗꯅ ꯍꯥꯎꯕꯤ ꯑꯩꯈꯣꯏꯒꯤ ꯁꯪꯕꯗꯅ ꯃꯅꯝ ꯆꯦꯟꯕꯗꯣ ꯑꯗꯨꯁꯨ ꯄꯥꯂꯦ ꯑꯗꯨꯒ ꯃꯅꯝ ꯆꯦꯟꯗꯕ ꯍꯩꯖꯥꯎ ꯑꯅ ꯑꯩꯈꯣꯏ ꯈꯔ ꯆꯥꯎꯕꯗꯣ ꯑꯗꯨꯁꯨ ꯑꯁꯣꯝꯗ ꯄꯥꯜꯂꯦ ꯇꯣ ꯈꯔ ꯆꯥꯎꯕꯗꯨꯅꯗꯤ ꯅꯨꯡꯉꯥꯏꯗꯧꯗꯤ ꯃꯥꯜꯂꯦ ꯍꯥꯏꯕꯗꯤ ꯁꯤꯠꯄ ꯈꯣꯠꯄ ꯀꯩꯀꯥꯗꯣꯀꯣ
ꯎꯝ ꯍꯥꯏꯗꯤ ꯑꯗꯨꯒꯤ ꯑꯟ ꯁꯤꯡꯅ ꯍꯥꯏꯅꯕ ꯍꯩꯖꯥꯎ ꯑꯣꯏꯅ ꯍꯥꯏꯅꯕꯗꯣ ꯑꯗꯨ ꯑꯗꯨ ꯍꯩꯗꯨꯅꯗꯤ ꯃꯥꯟꯅꯕꯁꯨ ꯆꯗꯤꯗꯅ
ꯑ ꯃꯥꯗꯤ ꯃꯅꯝꯗꯨ ꯆꯦꯟꯗꯕ ꯃꯥꯜꯜꯂꯤꯦ ꯏꯆꯦ
ꯃꯥꯗꯤ ꯃꯅꯝꯗꯣ ꯆꯦꯟꯗꯦꯕ ꯑꯗꯨꯅ ꯃꯦꯠꯄ ꯈꯣꯠꯄ ꯇꯧꯕꯗ ꯍꯥꯎꯅꯤꯕ ꯑꯗꯣ ꯃꯅꯝ ꯆꯦꯟꯕꯗꯨ ꯗꯤ ꯃꯥꯏ ꯃꯅꯝꯁꯦ ꯈꯔ ꯈꯔ ꯇꯣꯉꯥꯟ ꯇꯣꯉꯥꯟꯗꯅꯦ ꯃꯅꯝ ꯌꯥ ꯌꯥꯝ ꯀꯟꯕꯖꯨꯂ ꯑꯗꯣ ꯌꯥꯝ ꯀꯟꯊꯕꯁꯨ ꯂꯩ ꯑꯗꯣ ꯉꯁꯤ ꯁꯤꯒꯤ ꯑꯣꯏꯅ ꯃꯦꯠꯄꯒꯤꯗꯤ ꯍꯩꯖꯥꯎꯗꯣꯏ ꯑꯣꯏꯅ ꯑꯗꯨꯝ ꯇꯧꯔꯁꯦꯕꯀꯣ
ꯌꯥꯏ ꯌꯩ
ꯑꯗꯣ ꯍꯦꯛꯄꯁꯦ ꯀꯅꯥ ꯍꯦꯛꯍꯟꯁꯤꯒꯦ ꯑꯉꯥꯡ ꯂꯩꯕ꯭ꯔꯣ ꯀꯥꯕ ꯌꯥꯕ ꯅꯪꯅ ꯑꯗꯨꯝ ꯀꯥꯕ ꯌꯥꯒꯗ꯭ꯔꯣ
ꯏꯆꯦꯗꯣ ꯀꯥꯕ ꯍꯥꯏꯁꯦ ꯑꯩꯈꯣꯏꯒꯤꯗꯤ ꯌꯥꯝ ꯀꯟꯅ ꯋꯥꯡꯕꯕꯨꯗꯤ ꯑꯣꯏꯗꯦꯕꯀꯣ ꯑꯗꯣ ꯑꯗꯨꯝ ꯑꯩꯈꯣꯏ ꯈꯨꯠꯅ ꯂꯥꯝꯕ ꯆꯥꯡꯗꯁꯨ ꯑꯗꯨꯝ ꯐꯪꯉꯦ ꯑꯗꯨꯒ ꯍꯣꯏ ꯈꯔ ꯃꯊꯛꯇꯕꯨꯗꯤ ꯈꯔ ꯐꯖꯕ ꯍꯥꯏꯗꯤ ꯃꯌꯥꯝꯗꯒꯤ ꯍꯦꯟꯅ ꯈꯔ ꯆꯥꯎꯕꯕꯨꯗꯤ ꯌꯥꯎꯋꯦꯕ ꯑꯗꯨꯁꯨ ꯑꯗꯨꯝ ꯍꯥꯏꯗꯤ ꯀꯥꯟꯅꯗ꯭ꯔꯁꯨ ꯌꯥꯅꯤꯗ ꯍꯥꯏꯗꯤ ꯆꯩ ꯑꯃꯅ ꯑꯗꯨꯝ ꯑꯩꯈꯣꯏ ꯀꯥꯇꯤ ꯁꯦꯝꯃꯒ ꯑꯗꯨꯝ ꯂꯥꯝꯃꯒ ꯑꯗꯨꯝ ꯍꯦꯛꯄꯗ ꯑꯗꯨꯝ ꯏꯔꯥꯏ ꯂꯥꯏꯅ ꯑꯗꯨꯝ ꯐꯪꯉꯦꯕ
ꯑꯗꯣ ꯑꯩꯈꯣꯏ ꯃꯤ ꯀꯌꯥ ꯁꯥꯁꯤꯒꯦ
ꯑꯗꯣ ꯏꯆꯦ ꯍꯣꯏꯔꯣꯝꯗꯒꯤꯩꯁꯨ ꯏꯆꯦꯅ ꯍꯥꯏꯐꯦꯠ ꯃꯤꯗꯣ ꯄꯥꯕꯤꯔꯛꯑꯣ ꯑꯩꯈꯣꯏ ꯁꯣꯝꯗꯒꯤꯗꯤ ꯑꯩꯈꯣꯏ ꯑꯍꯨꯝ ꯃꯔꯤꯃꯨꯛꯇꯤ ꯂꯩꯔꯦ
ꯑꯗꯨꯗꯤ ꯑꯩꯈꯣꯏꯔꯣꯝꯗꯒꯤ ꯃꯤ ꯃꯔꯤ ꯃꯉꯥꯝ ꯇꯧꯔꯒꯣ ꯃꯤ ꯇꯔꯥꯃꯨꯛꯀꯤ ꯑꯣꯏꯅ ꯑꯗꯨꯝ ꯁꯦꯝꯃꯖꯔꯣ ꯑꯩꯈꯣꯏ ꯇꯔꯥꯃꯨꯛ
ꯍꯣꯏ ꯌꯥꯏ ꯏꯆꯦ ꯍꯟꯗꯛꯇꯤ ꯍꯩꯅꯧꯁꯨ ꯑꯗꯨꯝ ꯃꯔꯥꯡ ꯀꯥꯏꯕꯅꯤꯅ ꯑꯗꯨꯝ ꯀꯣꯟꯅꯅꯕ ꯃꯑꯣꯡꯗ ꯑꯗꯨꯝ ꯍꯦꯛꯑꯒ ꯑꯗꯨꯝ ꯆꯥꯊꯣꯛꯑꯁ
ꯑꯗꯣ ꯍꯩꯅꯧ ꯀꯌꯥꯃꯨꯛ ꯍꯩꯅꯧ ꯇꯔꯥ ꯃꯤ ꯑꯃꯃꯝꯅ ꯍꯩꯅꯧ ꯑꯃꯃꯝ ꯆꯥꯕꯒꯤ ꯆꯥꯡꯗ ꯌꯥꯒꯗ꯭ꯔꯣ ꯌꯥꯝꯃꯟꯒꯗ꯭ꯔꯣ ꯍꯩꯅꯧ ꯇꯔꯥ ꯍꯥꯏꯁꯦ
ꯍꯩꯅꯧ ꯆꯦ ꯑꯗꯨꯝ ꯍꯥꯏꯗꯤ ꯑꯁꯤꯒꯤ ꯍꯩꯅꯧꯁꯦ ꯑꯗꯨꯝ ꯍꯥꯎꯕ ꯑꯗꯨꯝ ꯃꯁꯥꯒꯤ ꯑꯗꯨꯝ ꯈꯔ ꯈꯔꯁꯨ ꯑꯩꯈꯣꯏ ꯌꯥꯝ ꯀꯟꯅ ꯁꯤꯟꯕꯗꯣ ꯑꯣꯏꯗꯕꯅꯦꯕ ꯑꯗꯨꯗꯨꯅ ꯑꯗꯨꯝ ꯍꯥꯏꯗꯤ ꯃꯤ ꯑꯃꯒꯤ ꯑꯃꯃꯝ ꯆꯥꯡꯁꯦ ꯑꯗꯨꯝ ꯌꯥꯗꯧꯗꯤ ꯃꯥꯜꯂꯦ
ꯑꯗꯨꯗꯤ ꯍꯩꯅꯧ ꯇꯔꯥꯃꯨꯛꯇꯣ ꯅꯪꯅ ꯑꯗꯨꯝ ꯍꯦꯛꯄ ꯌꯥꯅꯤꯅ ꯆꯩ ꯇꯧꯔꯒ
ꯍꯣꯏ ꯌꯥꯅꯤ ꯏ ꯆꯦ ꯑꯩ ꯑꯗꯨꯝ ꯍꯦꯛ ꯂꯥꯛꯑꯒꯦ
ꯍꯩꯅꯧ ꯇꯔꯥꯃꯨꯛ ꯍꯦꯛꯂꯛꯑꯣ ꯑꯗꯨꯒ ꯅꯨꯡꯁꯤꯗꯥꯛꯁꯨ ꯄꯥꯜꯂꯦ ꯍꯥꯏꯕ ꯅꯠꯇ꯭ꯔꯣ
ꯑꯥ ꯄꯥꯂꯦ
ꯅꯨꯡꯁꯤꯗꯥꯛꯁꯨ ꯍꯥꯞꯁ ꯅꯠꯇ꯭ꯔꯗꯤ ꯃꯅꯤꯡ ꯂꯝꯕꯤ ꯑꯃꯨꯛ ꯆꯦꯟꯅꯅꯤ ꯍꯩꯅꯧ ꯌꯦꯠꯄꯁꯦ ꯃꯥ ꯍꯥꯞꯇ꯭ꯔꯗꯤ ꯌꯥꯝ ꯕꯦꯔꯥ ꯀꯥꯕꯅꯦ
ꯃꯥꯅꯩ ꯏꯆꯦ ꯅꯨꯡꯁꯤꯗꯥꯛꯁꯨ ꯍꯥꯏꯗꯤ ꯍꯟꯇꯛ ꯅꯣꯡ ꯈꯔ ꯈꯔ ꯈꯤꯛꯄꯗꯨꯗ ꯑꯩꯗꯤ ꯃꯇꯣꯟꯒꯗꯣ ꯌꯥꯝ ꯐꯖꯅ ꯆꯣꯡꯉꯦꯕ ꯑꯗꯨꯗꯨꯅ ꯑꯗꯨ ꯑꯗꯨꯝ ꯑꯩ ꯍꯩꯅꯧꯗꯣ ꯇꯔꯥꯃꯨꯛ ꯑꯃꯒ ꯑꯗꯒꯤ ꯅꯨꯡꯁꯤꯗꯥꯛ ꯑꯗꯨꯝ ꯑꯩꯈꯣꯏ ꯀꯣꯟꯅꯒꯗꯕ ꯆꯥꯡꯗꯣ ꯑꯗꯨꯝ ꯄꯨꯔꯛꯀꯦ ꯑꯗꯨꯗꯨꯒ ꯍꯥꯏꯗꯤ ꯃꯣꯔꯣꯛꯇꯨꯅ ꯑꯃꯨꯛ ꯑꯩꯅ ꯂꯥꯛꯄꯗ ꯑꯗꯨꯝ ꯍꯦꯛꯂꯛꯑꯁꯨ ꯌꯥꯏꯑꯌꯦꯅ
ꯃꯣꯔꯣꯛꯇꯣ ꯀꯃꯥꯏꯅ ꯇꯧꯕꯅꯣ ꯑꯃ ꯑꯩꯈꯣꯏꯒꯤ ꯕꯖꯥꯔꯗ ꯌꯣꯟꯕ ꯍꯥꯏꯗꯤ ꯑꯁꯥꯡꯕ ꯑꯃ ꯂꯩꯗꯅ ꯑꯇꯦꯛꯄꯗ ꯍꯥꯏꯔꯁꯨ ꯑꯗꯨꯒ ꯑꯩꯈꯣꯏ ꯊꯥꯏꯅ ꯑꯩꯈꯣꯏ ꯏꯕꯣꯛ ꯈꯣꯏꯅꯒ ꯊꯥꯅꯕ ꯍꯥꯏꯗꯤ ꯈꯤꯇꯪ ꯇꯝꯒ ꯇꯥꯔꯞ ꯇꯧꯕ ꯈꯔ ꯆꯥꯎꯔꯞ ꯇꯧꯕ ꯑꯃꯁꯨ ꯂꯩꯗꯅ ꯑꯗꯨ ꯍꯩꯅꯧ ꯃꯦꯠꯄꯗꯗꯤ ꯍꯧꯖꯤꯛꯀꯤ ꯃꯇꯨꯡ ꯇꯥꯔꯞ ꯇꯧꯕ ꯑꯩꯈꯣꯏꯒꯤ ꯃꯩꯇꯩ ꯃꯣꯔꯣꯛ ꯀ ꯍꯥꯏꯅ ꯃꯃꯤꯡ ꯍꯥꯏꯅ ꯍꯥꯏꯔꯀꯥꯟꯗꯅ ꯑꯗꯨ ꯑꯗꯨꯅ ꯃꯅꯝ ꯅꯨꯡꯁꯤꯕꯗꯤ ꯍꯦꯟꯕꯅꯦ ꯀꯔꯝꯕ ꯃꯣꯔꯣꯛꯅꯣ ꯉꯣꯟ
ꯍꯣꯏ ꯏꯆꯦꯗꯣ ꯑꯩꯈꯣꯏ ꯏꯃꯥꯆꯕꯤꯒꯤꯁꯦ ꯀꯩꯅꯣꯅꯦ ꯃꯣꯏꯒꯤꯗꯤ ꯍꯤꯡꯒꯣꯜꯗꯣ ꯆꯥꯎꯕꯅꯤꯅ ꯑꯗꯨꯝ ꯑꯅꯤꯃꯛꯇꯣ ꯃꯣꯏꯒꯤ ꯈꯔ ꯈꯔ ꯆꯥꯅꯕ ꯑꯗꯨꯝ ꯄꯥꯜꯂꯦꯕ ꯍꯥꯏꯗꯤ ꯍꯧꯖꯤꯛꯀꯤ ꯏꯆꯦꯅ ꯍꯥꯏꯕ ꯑꯁꯥꯡꯕꯗꯨꯁꯨ ꯑꯗꯒꯤ ꯃꯩꯇꯩ ꯃꯣꯔꯣꯛ ꯍꯦꯡꯕꯗꯣ ꯑꯗꯨꯁꯨ ꯑꯗꯨꯝ ꯍꯥꯏꯗꯤ ꯐꯩꯗꯣꯝ ꯑꯃꯃꯝꯒꯤ ꯆꯥꯡꯗ ꯑꯗꯨꯝ ꯊꯥꯏꯌꯦ ꯑꯗꯣ ꯏꯆꯦꯅ ꯍꯥꯏꯗꯤ ꯍꯧꯖꯤꯛꯀꯤ ꯃꯩꯇꯩꯒꯤꯗꯨꯅ ꯍꯦꯟꯅ ꯃꯅꯝ ꯅꯨꯡꯁꯤ ꯍꯥꯏꯗꯤ ꯑꯗꯨꯅ ꯍꯦꯟꯅ ꯁꯨꯝ ꯆꯥꯟꯅꯗꯧꯕꯅꯤꯅ ꯑꯗꯨꯗꯣ ꯑꯣꯏꯅ ꯍꯦꯛꯂꯛꯑꯁꯨ ꯌꯥꯏ
ꯑꯗꯨꯗꯣ ꯍꯧꯖꯤꯛꯀꯤ ꯃꯩꯇꯩ ꯃꯣꯔꯣꯛ ꯍꯥꯏꯕꯗꯣ ꯑꯣꯏꯅ ꯍꯦꯛꯂꯛꯑꯣ ꯑꯗꯣ ꯌꯥꯝꯅꯗꯤ ꯍꯥꯞꯀꯨꯝꯁꯦ ꯍꯥꯏꯗꯤ ꯆꯤꯅꯤꯒꯨꯝꯕꯗ ꯍꯥꯞꯄ ꯀꯣꯏꯗꯧꯕꯅꯤꯗ ꯣ ꯈꯔ ꯑꯗꯨꯝ ꯃꯉꯥ ꯇꯔꯨꯛꯅ ꯀꯣꯟꯅꯣ ꯇꯧ ꯃꯥꯜꯂꯦ
ꯎꯝ ꯍꯣꯏ ꯑꯗꯨꯣ ꯏꯆꯦ ꯍꯥꯏꯗꯤ ꯑꯩꯈꯣꯏ ꯆꯤꯅꯤ ꯍꯥꯞꯇꯕ ꯄꯥꯝ ꯑꯩꯈꯣꯏꯒꯤ ꯆꯤꯅꯤ ꯍꯥꯞꯇꯕ ꯄꯥꯝꯕ ꯑꯩꯈꯣꯏ ꯈꯔꯅ ꯑꯗꯨꯝ ꯈꯥꯏꯗꯣꯛꯑꯁꯨ ꯍꯥꯏꯗꯤ ꯃꯣꯏ ꯆꯤꯅꯤ ꯍꯥꯞꯄ ꯄꯥꯝꯃꯝꯃꯒꯁꯨ ꯑꯗꯨꯝ ꯈꯥꯏꯗꯣꯛꯑꯒ ꯑꯗꯨꯝ ꯃꯣꯏ ꯑꯗꯨꯝ ꯍꯥꯞꯆꯔꯒ ꯆꯥꯕꯁꯨ ꯑꯗꯨꯝ ꯌꯥꯏꯗ
ꯌꯥꯏꯅꯦ ꯑꯗꯨꯗꯤ ꯍꯣꯏꯅꯦ ꯆꯤꯅꯤ ꯄꯥꯝꯕꯁꯤꯡꯗꯣ ꯀꯅꯥ ꯀꯅꯥꯅꯣꯅ ꯍꯥꯟꯅ ꯍꯪꯅꯔꯕ ꯑꯗꯨꯒ ꯁꯤꯅꯤꯁꯨ ꯈꯔꯦ ꯆꯂꯁꯦ ꯎꯝ ꯍꯥꯏꯗꯤ ꯄꯨꯈꯝꯗꯣ ꯑꯅꯤ ꯊꯣꯛꯅ ꯍꯦꯛ ꯃꯂꯁꯦꯕ ꯍꯥꯏ ꯅꯎꯗ
ꯍꯣꯏꯁꯦ ꯑ ꯑꯗꯨ ꯅꯠꯇ꯭ꯔꯁꯨ ꯍꯥꯏꯗꯤ ꯑꯗꯨꯝ ꯊꯨꯝꯒꯤꯗꯣ ꯍꯥꯟꯅ ꯃꯦꯠꯂꯒ ꯍꯥꯏꯗꯤ ꯆꯤꯅꯤ ꯊꯥꯛꯄ ꯍꯥꯏꯁꯤꯁꯨ ꯑꯗꯨꯝ ꯊꯨꯝ ꯈꯔ ꯍꯥꯞꯅꯩꯗꯅ ꯑꯗꯨꯗꯨꯅ ꯑꯗꯨꯝ ꯍꯥꯏꯗꯤ ꯊꯨꯝ ꯊꯥꯛꯄꯗꯨꯗꯩ ꯑꯗꯨꯝ ꯃꯣꯏꯒꯤ ꯎꯈꯝ ꯑꯃꯗ ꯈꯥꯏ ꯣꯛꯑꯒ ꯑꯗꯨꯝ ꯇꯧꯔꯁꯨ ꯌꯥꯏꯗ
ꯎꯝ ꯍꯣꯏ ꯁꯤꯠꯄꯗꯨꯕꯨꯗꯤ ꯁꯤꯡꯁꯤꯅ ꯄꯨꯟꯅ ꯍꯦꯛ ꯁꯤꯠꯇꯣꯛꯑꯕ ꯄꯣꯐꯝ ꯈꯔ ꯆꯥꯎꯕ ꯑꯝꯗ ꯄꯥꯛꯅ
ꯍ ꯌꯥꯏꯌꯦꯦ
ꯑꯗꯣ ꯍꯥꯏꯗꯤ ꯍꯩꯅꯧꯗꯣ ꯃꯦꯠꯄ ꯂꯣꯏꯔꯀꯥꯟꯗ ꯀꯣꯠꯅꯕꯗꯤ ꯀꯃꯥꯏꯅ ꯁꯦꯝꯁꯤꯒꯦ ꯍꯩꯅꯧ ꯃꯅꯥꯅ ꯑꯗꯨꯝ ꯁꯦꯝꯁꯤꯔꯥ ꯅꯠꯇ꯭ꯔꯒ ꯑꯩꯈꯣꯏ ꯃꯤ ꯇꯔꯥꯃꯨꯛꯀꯤ ꯁꯄꯨꯟ ꯁꯨꯒꯗ꯭ꯔꯣ
ꯎꯆꯆꯦ ꯑꯗꯨꯝ ꯍꯥꯏꯗꯤ ꯑ ꯍꯩꯅꯧ ꯃꯅꯥꯅꯕꯨ ꯍꯦꯟꯅ ꯐꯗꯧ ꯃꯥꯜꯂꯦꯗ ꯍꯥꯏꯗꯤ ꯍꯩꯅꯧ ꯃꯅꯥꯗ ꯀꯣꯠꯄꯁꯦ ꯑꯗꯨꯝ ꯈꯪꯗꯦ ꯍꯩꯅꯧ ꯃꯅꯥꯒꯤ ꯃꯅꯝ ꯑ ꯅꯨꯡꯁꯤꯕ ꯑꯃ ꯌꯥꯎꯕꯗꯨ ꯑꯗꯨꯝ ꯍꯦꯟꯅ ꯍꯥꯏꯗꯤ ꯍꯩꯗꯨ ꯃꯍꯥꯎꯗꯣ ꯍꯦꯟꯕꯗꯧꯅ ꯁꯨꯝ ꯈꯟꯕꯗꯣ ꯑꯗ ꯑꯗꯨꯅ ꯑꯗꯨꯝ ꯍꯥꯏꯗꯤ ꯏꯁꯄꯨꯟ ꯇꯧꯗ꯭ꯔꯁꯨ ꯍꯩꯅꯧ ꯃꯅꯥ ꯈꯔ ꯐꯖꯕ ꯑꯃꯅꯤ ꯑꯗꯨꯝ ꯍꯦꯛꯑꯒ ꯑꯩꯈꯣꯏꯒꯤ ꯑꯗꯨꯝ ꯁꯦꯝꯕ ꯌꯥꯅꯤꯑ
ꯑꯗꯨꯗꯤ ꯍꯩꯅꯧ ꯃꯅꯥꯗꯣ ꯍꯩꯅꯧ ꯍꯦꯛꯀꯥꯟꯗ ꯅꯪꯅ ꯑꯗꯨꯪ ꯈꯔ ꯐꯖꯕ ꯍꯥꯏꯗꯤ ꯐꯖꯕ ꯍꯥꯏꯗꯤ ꯍꯩꯅꯧ ꯃꯅꯥꯗꯁꯨ ꯑꯩꯈꯣꯏꯒꯤ ꯃꯣꯠꯁꯟꯕ ꯑꯃꯨꯕ ꯀꯥꯕꯒ ꯇꯧꯕ ꯂꯩꯗꯅ ꯀꯣꯂꯤꯡ ꯀꯥꯕꯤ ꯇꯥꯏꯞꯇꯒ ꯑꯗꯒꯤ ꯋꯥꯍꯤꯛ ꯇꯥꯕꯩ ꯇ ꯍꯥꯏ ꯇꯧꯕ ꯉꯥꯡꯁꯤꯟꯕꯁꯨ ꯂꯩꯗꯅ ꯑ ꯑꯗꯨꯖꯤ ꯀ ꯅ ꯐꯠꯇꯕꯤꯗ ꯃꯁꯥ ꯌꯥꯝ ꯅꯥꯟꯕ ꯍꯥꯏꯗꯤ ꯃꯇꯣꯟ ꯋꯥꯏꯒꯤ ꯌꯥꯝ ꯈꯔ ꯅꯧꯇꯛ ꯇꯧꯕꯗꯣ ꯍꯥꯏꯗꯤ ꯑꯅꯧꯕ ꯑꯗꯨꯃꯥꯏꯅ ꯊꯥꯡꯅ ꯂꯩꯅ ꯊꯠꯄ ꯀꯥꯟꯗ ꯃꯅꯝꯗꯣ ꯑꯗꯨꯅ ꯍꯦꯟꯅ ꯊꯣꯛꯄꯅꯦꯕ ꯑꯗꯨꯒꯤ ꯃꯅꯥ ꯑꯗꯣ ꯑꯗꯨꯝ ꯇꯔꯥꯃꯨꯛꯅ ꯌꯥꯅꯤꯗ ꯇꯔꯥꯗꯨꯒꯤ ꯃꯈꯣꯡ ꯃꯈ ꯑꯀꯟꯕ ꯋꯥꯏꯒꯤꯗꯨ ꯑꯣꯏꯅ ꯁꯦꯝꯅꯕ ꯑꯩꯈꯣꯏ ꯇꯔꯥ ꯃꯆꯥꯥꯁꯦ ꯍꯥꯏꯔꯕꯅꯤꯅ ꯑꯗꯨꯗꯒꯤ ꯃꯅ ꯑꯗꯨ ꯁꯣ ꯑꯗꯨꯃꯥꯏꯅ ꯍꯦꯗꯂꯛꯑꯣ ꯑꯗꯣ ꯑꯗꯣ ꯍꯧꯖꯤꯛꯁꯦ ꯎ ꯏꯁꯤꯡꯁꯦ ꯑꯩꯈꯣꯏ ꯀꯨꯇꯤ ꯂꯥꯛꯇꯦ ꯏꯁꯤꯡꯁꯦ ꯈꯔ ꯋꯥꯏꯑꯦꯕ ꯑꯗꯣ ꯏꯁꯤꯡꯁꯦ ꯀꯃꯥꯏꯅ ꯇꯧꯁꯤꯒꯦ
ꯏꯁꯤꯡꯁꯦꯁꯦ ꯍꯥꯏꯗꯤ ꯇꯣꯇꯤꯁꯨ ꯂꯥꯛꯇꯕꯅꯤꯅ ꯑꯗꯩ ꯑꯩꯈꯣꯏꯒꯤꯗꯤ ꯑꯗꯨꯝ ꯇꯨꯔꯦꯟꯁꯨ ꯑꯗꯨꯝ ꯌꯥꯝ ꯀꯟꯅ ꯂꯥꯞꯄꯨꯕ ꯅꯠꯇꯦꯗꯅ ꯑꯗꯨꯗꯨꯅ ꯍꯥꯏ ꯍꯥꯏꯗꯤ ꯑꯩꯈꯣꯏꯒꯤ ꯇꯣꯂꯨꯁꯨ ꯂꯩꯅꯕꯅꯤꯅ ꯑꯗꯨꯝ ꯄꯥꯏꯞ ꯑꯃꯗꯤ ꯗꯔꯀꯥꯔ ꯂꯩꯔꯅꯤ ꯑꯗꯣ ꯑꯩꯈꯣꯏ ꯄꯥꯏꯞ ꯑꯃ ꯑꯩꯈꯣꯏ ꯇꯥꯟꯅꯔꯒ ꯑꯗꯨꯝ ꯂꯩꯔꯒ ꯇꯨꯔꯦꯟꯗꯒꯤ ꯆꯤꯡꯕꯒꯨꯝꯕꯁꯦ ꯑꯗꯨꯝ ꯌꯥꯗꯧꯗꯤ ꯃꯥꯜꯂꯤꯦ
ꯎꯝ ꯑꯩꯅ ꯍꯥꯏꯗꯤ ꯍꯣꯏ ꯑꯗꯨꯕꯨꯗꯤ ꯑꯗꯨꯅ ꯑꯃ ꯑꯣꯏꯈ꯭ꯔꯦꯗꯅ ꯑꯩꯅ ꯍꯥꯏꯗꯤ ꯍꯩꯅꯨꯡ ꯆꯥꯝꯕ ꯃꯅꯥ ꯃꯁꯤꯡ ꯍꯥꯏꯗꯤ ꯅꯨꯡꯁꯤꯠ ꯍꯤꯗꯥꯛ ꯍꯩꯅꯧ ꯃꯅꯥꯁꯤꯡ ꯆꯥꯝꯊꯣꯛ ꯈꯣꯠꯇꯣꯛꯄ ꯇꯧꯕꯁꯦ
ꯑꯣ ꯑꯩꯗꯤ ꯑꯩꯗꯤ ꯍꯥꯏꯗꯤ ꯁꯨꯝ ꯏꯁꯤꯡꯒꯤ ꯃꯔꯝꯗ ꯍꯥꯏꯔꯤꯕ ꯉꯣ ꯁꯤ ꯍꯩ ꯆꯥꯝꯕꯒꯤꯗꯤ ꯍꯥꯏꯗꯤ ꯍꯧꯖꯤꯛꯇꯤ ꯅꯣꯡ ꯌꯥꯍꯩꯗꯣ ꯅꯣꯡꯁꯦ ꯑꯗꯨꯝ ꯍꯥꯏꯗꯤ ꯍꯥꯟꯅꯁꯨ ꯇꯥꯈ꯭ꯔꯕꯅꯤꯅ ꯍꯧꯖꯤꯛ ꯇꯥꯔꯛꯄ ꯏꯁꯤꯡꯁꯦ ꯀꯩꯁꯨ ꯌꯥꯝ ꯀꯟꯅ ꯃꯣꯠꯄ ꯑꯣꯏꯗꯦꯕ ꯑꯗꯨꯗꯨꯅ ꯑꯗꯨꯝ ꯍꯥꯏꯗꯤ ꯅꯣꯡꯒꯤ ꯏꯁꯤꯡꯗ ꯑꯗꯨꯝ ꯆꯥꯝꯃꯁꯨ ꯑꯗꯨꯝ ꯀꯩꯁꯨꯕꯨꯗꯤ ꯀꯥꯏꯔꯣꯏꯗ
ꯑꯗꯨꯗꯤ ꯏꯁꯤꯡꯗꯨꯁꯨ ꯕꯛꯀꯦꯠ ꯑꯃ ꯑꯗꯨꯝ ꯅꯪ ꯌꯥꯎꯔꯛꯑꯣꯅꯦ ꯑꯩꯈꯣꯏ ꯏꯁꯤꯡ ꯈꯔ ꯃꯔꯥꯡ ꯀꯥꯏꯗ꯭ꯔꯦꯕ ꯉꯁꯤꯁꯦ